ꯍꯥ
ꯎꯝ ꯇꯥꯕ꯭ꯔꯣ
ꯑꯧ ꯇꯥꯏ
ꯉꯔꯥꯡꯗꯤ ꯇꯨꯝꯊꯣꯛꯈ꯭ꯔꯕ ꯃꯥꯜꯂꯦꯅꯦ
ꯑꯩ ꯉꯔꯥꯡ ꯊꯦꯡꯅ ꯇꯨꯝꯃꯤꯗ ꯑꯗꯨ ꯑꯣꯏꯔꯁꯨ ꯅꯪꯅ ꯍꯦꯟꯅ ꯇꯤꯡꯉꯦ
ꯑꯗꯨ ꯅꯪꯕꯨ ꯉꯥꯏꯍꯥꯛ ꯉꯥꯏꯔꯝꯃꯣ ꯍꯥꯏꯕꯗꯨ ꯑꯩꯗꯣ ꯑꯃꯕꯨ ꯀꯣꯜ ꯇꯧꯕ ꯑ ꯀꯩꯅꯣꯕꯨ ꯏꯃꯥꯅ ꯑꯩ ꯅꯪꯕꯨ ꯉꯥꯏꯍꯥꯛ ꯉꯥꯏꯔꯝꯃꯣ ꯍꯥꯏꯅ ꯋꯥꯆꯦꯞꯇ ꯇꯦꯛꯁ ꯁꯥꯋꯤꯅꯀꯣ
ꯎꯝ
ꯑꯗꯨ ꯀꯩꯅꯣ ꯏꯃꯥꯟꯅꯕꯈꯣꯏ ꯀꯩꯅꯣ ꯋꯥꯆꯦꯞꯇ ꯀꯣꯜ ꯂꯥꯛꯄ ꯑꯗꯨꯒꯤ ꯀꯩꯅꯣ ꯇꯧꯔꯨꯕ ꯑꯩꯗꯣ
ꯎꯝ ꯉꯔꯥꯡ ꯅꯨꯡꯗꯥꯡꯗꯣ ꯇꯨꯃꯤꯟ ꯇꯨꯝꯅꯤꯡꯃꯟꯗꯅ
ꯎꯝ ꯅꯨꯡꯊꯤꯟꯗꯤ ꯀꯥꯏ ꯆꯠꯂꯦ ꯉꯔꯥꯡ ꯑꯦꯛꯇꯤꯐ ꯐꯣꯏꯗ꯭ꯔꯥ ꯃꯥꯂꯦꯗ ꯉꯔꯥꯡꯗꯤ ꯀꯣꯜ ꯁꯦꯟꯇ꯭ꯔꯁꯦ
ꯉꯔꯥꯡ ꯅꯨꯡꯊꯤꯟ
ꯍꯣꯏ
ꯅꯨꯡꯗꯤꯟ ꯄꯨꯡ ꯀꯌꯥ ꯑꯗꯨꯋꯥꯏꯗꯅꯣ
ꯎꯝ ꯀꯥꯎꯔꯦ ꯑꯗꯨꯗꯤ ꯑꯩꯁꯨ ꯄꯨꯡꯗꯤ ꯆꯞ ꯆꯥꯅ ꯈꯪꯍꯧꯗ꯭ꯔꯦ
ꯄꯨꯡ ꯑꯍꯨꯝꯗꯒꯤ ꯄꯨꯡ ꯇꯔꯦꯠ ꯃꯈꯥꯏ ꯐꯥꯎꯗꯤ ꯑꯩ ꯁꯪꯉꯣꯏ
ꯑꯣ ꯐꯃꯨꯡꯗ ꯂꯩꯔꯤꯕꯣ
ꯍꯥꯎ
ꯎꯝ
ꯅꯪꯗꯤ
ꯑꯁ ꯃꯅꯥꯏ ꯃꯅꯩ ꯐꯃꯨꯡꯗ ꯂꯩꯔꯤ ꯑꯩꯁꯨ ꯆꯥꯛ ꯏꯟꯁꯥꯡꯗꯤ ꯅꯊꯟꯗ ꯊꯣꯡꯉ ꯆꯥꯕ꯭ꯔꯣ
ꯊꯣꯡꯗ꯭ꯔꯤ
ꯎꯝ ꯊꯣꯡꯗꯤ ꯍꯩꯕ꯭ꯔꯣꯅꯦ
ꯍꯩꯇꯗꯤ
ꯊꯥꯖꯗꯦꯀꯣ
ꯍꯩꯇ꯭ꯔꯗꯤ ꯀꯃꯥꯏ ꯇꯧꯗꯣꯏꯅꯣ
ꯅꯪ ꯃꯍꯧꯁꯥ ꯃꯦꯒꯤ ꯊꯣꯡꯉ ꯆꯥꯕꯗꯨ ꯇꯧꯔꯝꯃꯣꯏꯗꯀꯣ ꯑꯗꯨ ꯇꯧꯔ ꯂꯩꯅꯤꯀꯣ
ꯑꯩ ꯃꯦꯒꯤ ꯌꯥꯝ ꯆꯥꯔꯦ ꯃꯦꯒꯤ ꯀꯌꯥ ꯆꯥꯅꯤꯡꯗꯦ ꯑꯗꯨꯕꯨ ꯑꯩꯗꯤ ꯏꯟꯖꯥꯡ ꯑꯩꯗꯤ ꯏꯊꯟꯗ ꯂꯩꯕꯅꯤꯅ ꯏꯟꯖꯥꯡ ꯐꯖꯅ ꯊꯣꯡꯗꯤꯗ
ꯀꯔꯤ ꯀꯔꯤ ꯏꯟꯁꯥꯡ ꯆꯥꯕ꯭ꯔꯣ
ꯎꯝ ꯁꯤꯡꯖꯨꯒꯨꯝꯕ ꯏꯔꯣꯟꯕꯒꯨꯝꯕ ꯑꯗꯨꯅ ꯌꯥꯝꯃꯦ
ꯑꯠꯆ ꯍꯣꯏꯗ ꯆꯥꯛ ꯏꯟꯁꯥꯡꯗꯤ ꯍꯥꯎ ꯍꯥꯎꯅ ꯆꯥꯗꯧꯕꯅꯦ
ꯏꯇꯣꯝꯗꯗꯤ ꯊꯜꯂꯦ
ꯑ
ꯏꯇꯣꯝꯗꯒꯤ ꯏꯇꯣꯝꯗꯒꯤ ꯊꯣꯡꯅꯕꯗꯣ ꯇꯜꯂꯦꯕ
ꯎꯝ ꯅꯪ ꯑ ꯁꯨꯃꯥꯏꯅ ꯊꯣꯡꯒ꯭ꯔꯕ ꯀꯩꯅꯣ ꯇꯧꯔꯒ ꯆꯥꯛꯇꯣ ꯑꯌꯨꯛ ꯊꯣꯡꯉꯒ ꯅꯨꯡꯗꯥꯡꯒꯤꯁꯨ ꯆꯥꯕ ꯌꯥꯕ ꯑꯗꯨꯃꯥꯏ ꯊꯣꯡꯕ꯭ꯔꯣ
ꯎꯝ ꯑꯩ ꯅꯨꯡꯗꯥꯡ ꯅꯨꯡꯗꯥꯡꯗꯤ ꯑꯥ ꯊꯕꯛ ꯃꯐꯝꯗ ꯆꯥꯏ
ꯑꯣ ꯑꯣ ꯃꯔꯨꯞ ꯃꯔ ꯃꯔꯨꯞ ꯀꯣꯏꯗꯣꯏꯔꯣ
ꯅꯨꯡꯗꯥꯡ ꯄꯨꯡ ꯑꯍꯨꯝꯗꯒꯤ ꯄꯨꯡ ꯇꯔꯦꯠ ꯃꯈꯥꯏ ꯐꯥꯎ ꯊꯕꯛ ꯇꯧꯔꯤꯕ ꯑꯗꯨ ꯊꯕꯛ ꯌꯨꯝꯗ ꯆꯥꯛ ꯆꯥꯕ
ꯑꯣ ꯑꯆꯥ ꯑꯆꯥ ꯑꯆꯥ ꯑꯗꯨꯗꯤ ꯊꯕꯛꯁꯨ ꯇꯧꯕ ꯀꯩꯅꯣꯁꯨ ꯂꯥꯏꯔꯤꯛꯁꯨ ꯄꯥꯕ ꯌꯥꯏ ꯌꯥꯏ
ꯀꯣꯟꯅ ꯊꯕꯛ ꯐꯪꯈ꯭ꯔꯒ ꯂꯥꯏꯐ ꯁ꯭ꯇꯣꯔꯤꯗꯨ ꯂꯤꯕ ꯅꯨꯡꯉꯥꯏꯗꯅ ꯑꯁ ꯑꯩ ꯁꯨꯃꯥꯏꯅ ꯇꯧꯔꯝꯃꯦ ꯁꯨꯃꯥꯏꯅ ꯇꯧꯔꯝꯃꯦꯅꯀꯣ
ꯑꯉꯥꯡ ꯑꯉꯥꯡꯁꯤꯡꯕꯨ ꯑꯉꯥꯡꯁꯤꯡ ꯃꯤꯠ ꯄꯤ ꯇꯥꯅꯤꯡꯉꯥꯏꯅꯦꯕ ꯋꯥꯔꯤꯗꯣ
ꯃꯣꯇꯤꯚꯦꯠ ꯇꯧꯗꯕ ꯑꯉꯥꯡꯁꯤꯡꯕꯨ
ꯅꯪꯗꯤ ꯉꯁꯤ ꯀꯗꯥꯏ ꯆꯠꯇꫭꯏꯅꫭ
ꯑꯁ ꯀꯗꯥꯏ ꯆꯠꯀꯅꯤ ꯀꯣꯏꯐꯝ ꯀꯣꯏꯐꯝ ꯂꯩꯗꯤ ꯂꯩꯑꯦ ꯑꯩꯅ ꯂꯩꯐꯝꯁꯤꯗꯤ ꯑꯗꯨꯕꯨ ꯀꫭꯏꯃꯤꯟꯅꯅꯤꯡꯉꯥꯏ ꯃꯤꯁꯨ ꯂꯩꯇ꯭ꯔꯦ ꯃꯔꯨꯞꯁꯤꯡꯁꯨ ꯂꯣꯏꯅ ꯌꯨꯝ ꯍꯟꯅꯒ꯭ꯔꯦ
ꯑꯣ
ꯀꯥꯗ ꯑꯗꯨꯝ ꯎꯝꯃꯒ ꯂꯩꯔꯒꯦ ꯀꯣꯜ ꯁꯦꯟꯇꯔꯗ
ꯉꯁꯤꯗꯤ ꯊꯕꯛ ꯆꯠꯇꯣꯏꯔꯣ
ꯆꯠꯀꯅꯤ ꯍꫭꯏ
ꯁꯟꯗꯦ ꯑꯣꯐ ꯂꯩꯇꯦ ꯎꯝ ꯊꯕꯛꯇꯤ ꯀꯔꯤ ꯊꯕꯛ ꯑꯣꯏꯕ꯭ꯔ ꯀꯣ
ꯑꯉꯥꯡ ꯑꯉꯥꯡ ꯂꯧꯔ ꯑꯉꯥꯡ ꯑꯉꯥꯡꯒ ꯁꯦꯟꯅꯕꯅꯦ
ꯑꯣ ꯄ꯭ꯂꯦ ꯄ꯭ꯂꯦ ꯁ꯭ꯀꯨꯜꯒꯨꯝꯕꯗ ꯀꯃꯥꯏꯅ ꯍꯥꯏ
ꯅꯠꯇꯦ ꯎꯝ ꯃꯤꯒꯤ ꯌꯨꯝ ꯃꯤꯒꯤ ꯌꯨꯝꯗꯅꯦ
ꯑꯣ ꯑꯗꯨꯗꯤꯟ ꯐꯩꯅ
ꯎꯝ ꯑꯉꯥꯡ ꯑꯗꯨꯝ ꯁꯥꯟꯅꯃꯤꯟꯅꯕꯒꯨꯝꯕ ꯇꯧꯕꯅꯤꯗ
ꯅꯪꯗꯤ ꯀꯔꯤ ꯀꯔꯤ ꯀ꯭ꯔꯃꯥꯏ ꯀ꯭ꯔꯃꯥꯏꯅ ꯁꯅꯒꯦ ꯀ꯭ꯔꯤ ꯀ꯭ꯔꯤ ꯁꯅꯥꯅꯕ꯭ꯔꯣ ꯑꯉꯥꯡꯒ
ꯑꯗꯨꯝ ꯁꯥꯟꯅꯃꯤꯅꯩꯗ ꯈꯪꯗꯦ
ꯅꯪꯁꯨ ꯑꯉꯥꯡꯅꯦ ꯀꯩꯅꯣꯁꯨ ꯑꯉꯥꯡꯅꯦ ꯀ꯭ꯔꯃꯥꯏꯅ ꯁꯥꯟꯅꯔꯤꯕꯣ
ꯎꯝ ꯐꯪꯗ꯭ꯔꯦ
ꯑꯃꯨꯛꯀ ꯑꯉꯥꯡꯈꯣꯏ ꯈꯥꯟꯅꯔꯝꯗꯅꯀꯣ
ꯑꯉꯥꯡ ꯍꯥꯏꯁꯤꯕꯨ ꯌꯥꯝ ꯑꯉꯥꯡꯅꯤꯅ ꯑꯩ ꯑꯗꯣ ꯑꯩꯅ ꯂꯧꯕ ꯑꯉꯥꯡꯗꯣ
ꯍꫭꯏ
ꯎꯝ ꯃꯥ ꯆꯍꯤ ꯑꯅꯤ ꯃꯥ ꯆꯍꯤ ꯑꯃꯒ ꯊꯥ ꯃꯔꯤꯒꯨꯝꯕꯗ ꯑꯩ ꯂꯧꯕ ꯍꯧꯔꯕꯅꯦꯕ
ꯍꯥ
ꯍꯧꯖꯤꯛꯇꯤ ꯆꯍꯤ ꯑꯅꯤꯒ ꯊꯥ ꯑꯍꯨꯝ ꯁꯨꯔꯦ꯫
ꯑꯣ ꯁ ꯀꯥꯎꯔꯔꯣꯏꯍꯦ ꯑꯗꯨ ꯑꯉꯥꯡꯗꯨꯗꯤ ꯅꯪꯕꫭ
ꯈꯪꯗ꯭ꯔꯦ꯫
ꯎꯝ ꯅꯠꯇ꯭ꯔꯒ ꯑꯉꯥꯡ ꯈꯔ ꯂꯩꯌꯦꯅ ꯑꯉꯥꯡ ꯑꯣꯏꯔꯗꯤ ꯑꯥ ꯄꯦꯅꯦ ꯆꯥꯖ꯭ꯔ ꯇꯧꯕ꯫ ꯑꯦꯛꯁꯟꯒꯨꯝꯕ ꯍꯥꯏꯗꯤ ꯑꯁ ꯀꯔꯝꯃꯥꯏꯅ ꯍꯥꯏꯁꯤꯔꯦ ꯑꯩ ꯍꯥꯏꯕ ꯍꯩꯇꯦꯅꯦ ꯑꯩꯗꯤ ꯑꯉꯥꯡ ꯑꯣꯏꯔꯗꯤ ꯍꯣꯏ ꯑꯗꯨꯝ ꯂꯥꯛꯅꯕꯗꯨꯒꫭ
ꯑꯥ
ꯑꯗꯨꯃꯥꯏꯅ ꯑꯗꯨꯝ ꯂꯥꯛꯅ ꯑꯗꯨꯝ ꯃꯣꯡꯃꯗꯥ ꯂꯥꯛꯅꯒꯟꯕ ꯑꯉꯥꯡꯗꯣ ꯑꯉꯥꯡꯗꯣ ꯌꯥꯝ ꯀꯞꯅꯤꯡꯍꯜꯅꯦꯕ ꯀꯞꯅꯤꯡꯍꯜꯂꯦꯕ ꯑꯦꯟꯗꯦ
ꯑꯣ ꯑꯣ ꯑ ꯈꯪꯉꯦ ꯒꯤꯌꯥꯟ ꯇꯥꯔꯦ꯫
ꯎꯝ꯫
ꯎꯝ꯫
ꯋꯥ ꯋꯥꯕ꯭ꯔꯣ ꯀꯔꯝꯃꯥꯏ ꯇꯧꯕ꯭ꯔꯥ
ꯑꫭ ꯋꯥꯏꯗ ꯃꯔꯛ ꯃꯔꯛ ꯇꯥꯗꯤ꯫
ꯎꯝ꯫
ꯑꯉꯥꯡꯒ ꯁꯥꯟꯅꯃꯤꯟꯅꯔꯒ ꯑꯗꯨꯝ ꯆꯦꯜꯂꯒ ꯁꯥꯟꯅꯃꯤꯟꯅꯕꯅꯤꯅ ꯑꯉꯥꯡꯁꯤꯡꯗꯤ ꯇꯨꯃꯤꯟꯅ ꯂꯩꯕ ꯍꯩꯇꯦꯅ ꯀꯨꯏ ꯆꯦꯟ ꯆꯦꯜꯂꯦ ꯃꯣꯏꯕꯨ ꯇꯥꯟꯅꯔ ꯆꯠꯂꯦ
ꯎꯝ ꯍꯣꯏ ꯑꯃꯔꯣꯝꯗꯤ ꯅꯨꯡꯉꯥꯏꯌꯦ ꯑꯃꯔꯣꯝꯗꯤ ꯀꯩꯅꯣ ꯇꯧꯋꯦ ꯋꯥꯁꯨ ꯋꯥꯏꯦꯀꯣ ꯑꯉꯥꯡ ꯂꯩꯃꯤꯟꯅꯕꯁꯦ꯫
ꯎꯝ꯫
ꯑꯗꯨꯕꯨ ꯀ꯭ꯩꯔꯦꯅꯦ ꯃꯣꯏꯅ ꯊꯥꯖꯕ ꯊꯝꯈ꯭ꯔꯗꯤ ꯑꯗꯨꯝ ꯇꯝꯗꯤ ꯑꯗꯨꯝ ꯅꯨꯡꯉꯥꯏꯌꯦ ꯑꯉꯥꯡꯁꯤꯡꯁꯦ
ꯎꯝ ꯅꯍꯥꯟꯈꯩꯗꯤ ꯎꯝ ꯆꯍꯤ ꯑꯃꯥ ꯑꯅꯤ ꯁꯨꯔꯝꯗꯥꯏꯗꯗꯤ ꯃꯥ ꯆꯠꯄꯁꯨ ꯍꯩꯔꯦ ꯑꯗꯨꯒ ꯐꯖꯅꯁꯨ ꯆꯠꯄ ꯍꯩꯔꯦ ꯑꯗꯨ ꯃꯇꯝꯗ ꯗꯤ ꯌꯥꯝ ꯁꯥꯊꯤꯕ
ꯎꯝ꯫
ꯁꯣꯛꯁꯨ ꯁꯣꯛꯀꯟꯕꯅꯦ
ꯑꯠꯆꯥ ꯑꯉꯥꯡꯗꯤ ꯑꯗꯨ ꯀꯌꯥꯃꯨꯛꯇꯤ ꯂꯩꯒꯦ ꯑꯉꯥꯡ
ꯑꯉꯥꯡ ꯑꯅꯤ ꯂꯩꯌꯦ ꯑꯗꯨ ꯑꯃ ꯑꯃꯗꯤ ꯃꯅꯥꯎꯄꯥꯗꯨꯅꯦꯕ ꯑꯩ ꯂꯧꯕꯗꯣ ꯃꯆꯦꯗꯤ ꯆꯥꯎꯋꯦ ꯆꯍꯤ ꯃꯔꯤ ꯃꯉꯥ ꯁꯨꯗꯧꯔꯦ꯫
ꯍꯩ ꯍꯦ ꯌꯥꯏ ꯌꯥꯏ ꯇꯧꯒꯗꯧꯅꯦ ꯑꯉꯥꯡ ꯑꯣꯏꯔꯤꯉꯩꯗ ꯇꯧꯒꯗꯧꯅꯦ ꯊꯕꯛꯁꯨ ꯂꯣꯏꯅ
ꯎꯍꯦ
ꯂꯥꯏꯔꯤꯛꯁꯨ ꯄꯥꯎꯀꯣ ꯑꯗꯨꯕꯨ
ꯎꯝ ꯑꯩꯅ ꯍꯥꯏꯕꯒꯨꯝꯅ ꯋꯥꯔꯤꯗꯨ ꯀꯣꯟꯅ ꯂꯤꯕ ꯅꯨꯡꯉꯥꯏ ꯅꯤꯉꯥꯏ ꯑꯁ ꯑꯩꯁꯤ ꯁꯨꯃꯥꯏꯅ ꯇꯧꯔꯝꯃꯦ ꯁꯨꯃꯥꯏꯅ ꯇꯧꯔꯝꯃꯦꯅ ꯍꯥꯏꯅꯀꯣ
ꯎꯝ
ꯍꯣꯏ ꯄꯨꯡ ꯀꯌꯥꯗ ꯆꯠꯀꯅꯦ ꯄꯨꯡ ꯑꯍꯨꯝꯗꯩꯅꯦꯕ ꯀꯣ
ꯎꯝ
ꯎꯝ ꯑꯗꯨꯝ ꯅꯪ ꯂꯩꯐꯝꯗꯒꯤ ꯑꯗꯨꯝ ꯊꯪꯅꯕ꯭ꯔꯣ ꯅꯠꯇ꯭ꯔꯒ
ꯎꯝ ꯌꯥꯝ ꯅꯛꯑꯦꯗ ꯌꯨꯝ ꯃꯅꯥꯛꯇꯅꯤ
ꯑꯣ ꯑꯗꯨꯗꯤ ꯌꯥꯏꯗ ꯀꯥꯏꯗꯦꯗ ꯎꯝ ꯎꯝ ꯉꯁꯤꯗꯤ ꯀꯔꯤ ꯌꯦꯟꯁꯥꯡ ꯊꯣꯡꯉꯤ
ꯈꯡꯗꯦ ꯌꯦꯟꯁꯥꯡ ꯊꯣꯡꯉꯔꯣꯏ ꯀꯥꯡꯉꯧ ꯈꯛꯇ ꯇꯧꯔ ꯇꯣꯛꯑꯅꯤ
ꯈꯪꯉꯦꯕ ꯈꯪꯉꯦꯕ ꯃꯦꯒꯤ ꯈꯣꯏ ꯀꯥꯡꯕꯨꯗꯣ ꯑꯣꯏꯔꯝꯅꯦꯕ ꯑꯩꯅ ꯈꯪꯉꯦꯕ
ꯃꯦꯒꯤꯗꯤ ꯆꯥꯔꯣꯏ
ꯑꯇꯣꯞꯄ
ꯆꯥꯛ ꯌꯦꯟꯁꯥꯡꯗꯤ ꯐꯖꯅ ꯆꯥꯎꯍꯦ ꯅꯊꯟꯗ ꯂꯩꯔꯁꯨ
ꯆꯥꯕꯅꯦꯍꯦ ꯌꯥꯝ ꯌꯥꯝ ꯆꯥꯕꯅꯦ ꯀꯩꯅꯣ
ꯎꯝ ꯎꯝ ꯑꯗꯣ ꯀꯩꯅꯣꯗꯤ ꯀꯣꯆꯤꯡꯒꯨꯝꯁꯨ ꯇꯧꯗꯤ ꯇꯧꯔꯤꯕ꯭ꯔꯣ ꯍꯧꯖꯤꯛꯐꯥꯎ ꯅꯠꯇ꯭ꯔꯒ ꯑꯗꯨꯝ
ꯇꯧꯔꯤꯌꯦ ꯑꯗꯨꯕꯨ ꯎꯝ ꯇꯣꯛ ꯇꯣꯛꯈ꯭ꯔꯒꯦ ꯈꯟꯂ ꯂꯩꯕ ꯑꯩꯅ
ꯌꯥꯏ ꯌꯥꯏ ꯅꯪꯒꯤ ꯅꯪ ꯕꯦꯁꯤꯛꯇꯨ ꯈꯪꯈ꯭ꯔꯗꯤ ꯇꯣꯛꯄꯗꯤ ꯌꯥꯗꯤ ꯌꯥꯔꯕꯅꯤꯗ
ꯈꯪꯗꯦ ꯀꯣꯆꯤꯡꯗꯤ ꯂꯣꯏ ꯂꯥꯏꯔꯤꯛꯇꯨ ꯐꯖꯅ ꯄꯥꯗꯕꯅꯤꯅ
ꯎꯝ ꯇꯧꯕꯅꯦ ꯇꯧꯕꯅꯦ ꯑꯗꯨ
ꯒꯌ꯭ꯥꯟ ꯇꯥ ꯈ꯭ꯔꯦ ꯑꯁꯤ ꯑꯁꯤ ꯗꯤꯁꯤ ꯎꯝ ꯎꯝ ꯀꯩꯅꯣ ꯑꯦꯛꯁꯄꯤꯔꯤꯌꯦꯟꯁ ꯂꯩꯅꯕ ꯈꯛꯇꯅꯤꯗ ꯊꯥꯗꯣꯏꯁꯦ
ꯑꯃꯐꯥꯎ ꯊꯥꯗ꯭ꯔꯤꯕꯅꯤꯅ
ꯍꯣꯏ ꯑꯩꯈꯣꯏꯁꯨ ꯑꯍꯥꯟꯕ ꯑꯗꯨꯃꯥꯏꯅ ꯅꯪꯒꯤ ꯋꯥꯈꯟꯗ ꯑꯦꯛꯁꯄꯤꯔꯤꯌꯦꯟꯁꯀꯤ ꯊꯥꯒꯦꯅ ꯂꯥꯏꯔꯤꯛ ꯄꯥꯗꯕꯤ ꯆꯠꯄꯅꯦ ꯀꯣ
ꯑꯗꯨ ꯅꯪ ꯃꯥꯔꯛ ꯀꯌꯥꯒꯨꯝꯕ ꯐꯪꯅꯤ
ꯑꯩ ꯑꯩꯗꯤ ꯀꯩꯅꯣꯗ ꯀ꯭ꯂꯌꯥꯔ ꯑꯗꯨꯝ ꯇꯧꯒꯜꯂꯦꯗ ꯑꯥ ꯍꯣꯏ ꯄ꯭ꯔꯤꯂꯤꯝꯗꯣ
ꯑꯍꯥꯟꯕ ꯊꯥꯕꯗꯨꯁꯨ
ꯑꯍꯥꯟꯕꯗ ꯍꯣꯏ ꯑꯦꯁ ꯑꯦꯁ ꯁꯤ ꯊꯥꯕꯗꯣꯀꯣ ꯄ꯭ꯔꯤꯂꯤꯝꯒꯤ ꯑꯦ ꯍꯣꯏ ꯇꯥꯏꯌꯔ ꯋꯥꯟ ꯀ꯭ꯂꯤꯌꯥꯔ ꯇꯧꯋꯦ
ꯎꯝ ꯑꯗꯨ ꯑꯗꯨ ꯅꯣꯡꯂꯦ ꯃꯟꯁꯁꯨ ꯐꯥꯎꯅꯕ ꯈꯔ ꯀꯟꯅ ꯄꯥꯕ ꯌꯥꯗꯅꯦꯗꯤ
ꯑꯩꯁꯨ ꯅꯣꯏꯒꯤ ꯋꯥꯈꯟꯗ ꯑꯗꯨꯝ ꯑꯦ ꯀꯣꯟꯅ ꯑꯗꯨꯝ ꯄꯥꯒꯦ ꯄꯥꯒꯦꯗꯅ ꯈꯜꯂꯤꯉꯩꯗ
ꯑꯩꯗꯤ ꯍꯧꯖꯤꯛꯀꯥꯟꯗꯤ ꯀꯩꯅꯣ ꯀꯩꯅꯣ ꯑꯦꯛꯁꯄꯤꯔꯤꯌꯦꯟꯁ ꯂꯩꯅꯕꯒꯤ ꯈꯛꯇ ꯇꯧꯕꯅꯦꯕ ꯑꯗꯨ ꯄ꯭ꯔꯤꯂꯤꯌꯝꯁꯨ ꯐꯥꯎꯕ ꯐꯥꯎꯔꯗꯤ ꯃꯦꯟꯁꯤꯗꯤ ꯁꯣꯏꯗꯅ ꯊꯣꯛꯂꯛꯅꯕ ꯇꯧꯗꯨꯅꯤꯅ
ꯑꯗꯨ ꯍꯣꯏ ꯎꯝ ꯀꯩ ꯀꯩꯅꯣ ꯇꯁꯨ ꯃꯦꯟꯁꯇꯁꯨ ꯊꯣꯛꯀꯗꯧꯕꯅꯤꯗ ꯃꯥꯛ ꯑꯅꯤ ꯑꯍꯨꯝ ꯑꯋꯥꯠꯂ ꯑꯗꯨꯝ ꯇꯣꯞ ꯇꯣꯞꯄꯒꯨꯝ
ꯎꯝ ꯄꯃꯨ ꯍꯦꯟꯗ ꯅꯪꯗꯤ ꯄꯩꯀꯥ ꯐꯥꯎꯗ꯭ꯔꯤ ꯄ ꯇꯧꯕ ꯌꯥꯗ꯭ꯔꯣꯕ
ꯑꯁ ꯈꯪꯗ꯭ꯔꯦꯅꯦ ꯍꯣꯏ ꯃꯦꯟꯁꯁꯨ ꯊꯣꯛꯀꯟꯗꯕ ꯑꯗꯨꯒꯤ ꯑꯩ ꯑꯣꯏꯔꯔꯣꯏꯗꯧ ꯃꯥꯜꯂꯦꯗ ꯑꯩꯅ
ꯑꯣꯏꯒꯅꯤ ꯅꯪꯅ ꯈꯔꯥ ꯄꯥꯔꯗꯤ
ꯍꯣꯏ ꯑꯃꯨꯛꯀ ꯍꯧꯔꯒꯦꯀꯣ
ꯑꯃꯨꯛꯀ ꯊꯥꯔꯣ ꯅꯦꯛꯁ ꯏꯌꯥꯔꯗꯤ
ꯗꯤꯁꯔ ꯍꯅꯦ ꯗꯤꯔ꯭ꯂꯥꯏ ꯇ
ꯕꯦꯡ
ꯑ ꯑꯗꯩ ꯁꯤꯔꯗꯤ ꯑꯗꯨꯕꯨ ꯂꯥꯏꯔꯤꯛ ꯄꯥꯗꯦ ꯍꯩꯈ꯭ꯔꯤꯁꯨ ꯑꯗꯨꯝ ꯑꯃꯨꯛꯀ ꯏꯟꯇꯔꯦꯁꯇꯨ ꯂꯩꯅꯤꯡꯅꯤꯉꯥꯏ ꯍꯥꯏꯅ ꯑꯗꯨꯝ ꯊꯥꯒꯦ ꯍꯟꯗꯛꯇꯤ
ꯎꯝ
ꯑꯥꯏ ꯕꯤ ꯕꯤ ꯑꯦꯁ ꯀ ꯊꯣꯛꯂꯛꯅꯤ ꯍꯟꯗꯛꯀ ꯈꯔ ꯂꯩꯔꯒ ꯑꯗꯨ ꯑꯦꯄ꯭ꯂꯥꯏ ꯇꯧꯕ ꯌ‌ꯦꯡꯉꯨ ꯎꯝ
ꯅꯪꯗꯤ ꯑꯗꯨ ꯄꯩꯈꯔꯥ ꯊꯥꯕ ꯃꯇꯝꯗ ꯄꯨꯡ ꯀꯌꯥ ꯀꯌꯥꯒꯨꯝꯕ ꯅꯨꯃꯤꯠ ꯑꯃꯗ ꯂꯥꯏꯔꯤꯛ ꯄꯒ‌
ꯎꯝ ꯑꯦꯠꯂꯤꯁ ꯄꯨꯡ ꯃꯔꯤꯗꯤ ꯈꯥꯏꯗꯣꯛꯑ‌ꯦ ꯐꯖꯅ
ꯎꯝ
ꯎꯝ ꯑꯗꯣ ꯄꯨꯡ ꯃꯔꯤꯗꯨꯗ ꯄꯨꯡ ꯑꯅꯤꯗꯤ ꯑꯗꯨꯝ ꯄꯥꯕ ꯄꯨꯡ ꯑꯅꯤꯗꯨꯅ ꯃꯣꯛꯇꯦꯁ ꯇꯧꯕꯀꯣ
ꯎꯝ
ꯎꯝ ꯑꯗꯨ ꯃꯨꯛꯇ‌ꯦꯁ